ꯑꯥ
ꯀꯩꯅꯣ ꯅꯪꯅꯍꯥꯟꯅ ꯑꯩꯉꯣꯟꯗ ꯁꯒꯠꯂꯋꯥꯏ ꯅꯨꯡꯋꯥꯏ ꯈꯔ ꯇꯧꯔꯒ ꯑꯗꯨꯝ ꯐꯣꯟꯗꯣ ꯅꯦꯋꯥꯛ ꯌꯥꯈꯤꯗꯗꯅ ꯆꯠꯈ꯭ꯔꯦ
ꯎꯝ
ꯎꯇꯤꯒ ꯌꯥꯝ ꯄꯜꯂꯝꯒꯨꯝ ꯇꯧꯕꯗꯣ ꯀꯩꯗꯧꯔꯒꯦ
ꯑꯁ ꯑꯗꯨ ꯀꯩꯅꯣꯗꯣ ꯈꯨꯊꯣꯡꯗꯣ ꯑꯝꯇ ꯍꯪꯒꯦꯅ ꯇꯧꯃꯤꯗ ꯀꯃꯥꯏ ꯀꯃꯥꯏ ꯀꯃꯥꯏꯅ ꯇꯧꯗꯅꯣ
ꯁꯒꯣꯜ ꯍꯋꯥꯏꯒꯤꯗꯨꯔꯣ ꯄꯥꯟꯒ
ꯑꯥ ꯍꯣ ꯍꯣꯏ ꯀꯃꯥꯏ ꯀꯃꯥꯏꯅ ꯁꯦꯝꯕꯅꯣꯅ ꯑꯝꯇ ꯍꯪꯒꯦꯅ ꯇꯧꯔꯝꯕꯅꯤꯗ
ꯀꯩ ꯂꯩꯔꯒꯦꯅ ꯑꯗꯨ ꯍꯪꯉꯤꯗꯨꯕꯣ
ꯆꯥꯅꯕꯅꯤ ꯑꯩꯗꯨ ꯆꯥꯅꯤꯡꯕ ꯑꯗꯣ ꯊꯣꯡꯝꯕꯤꯅꯕꯁꯨ ꯂꯩꯇꯕ ꯑꯩꯗꯨꯁꯨ ꯍꯩꯇꯕ ꯑꯗꯨꯗꯨꯒꯤꯅꯤꯗ
ꯑꯣ ꯑꯗꯨꯗꯣ ꯅꯪ ꯍꯥꯏꯔꯣ ꯍꯥꯏꯔꯣ ꯃꯥꯏ ꯊꯣꯡꯅꯕ ꯃꯑꯣꯡ ꯃꯇꯧꯁꯤꯡꯗꯣ
ꯍꯣꯏ ꯃꯄꯣꯠꯄꯨꯗꯤ ꯈꯪꯉꯦ ꯀꯃꯥꯏ ꯀꯃꯥꯏꯅ ꯊꯣꯡꯕꯅꯣꯗꯣ ꯈꯪꯗꯕ
ꯑꯗꯣ ꯎꯝ ꯀꯩꯅꯣꯗꯣ ꯁꯧꯒꯜ ꯍꯋꯥꯏꯗꯣ
ꯑꯥ
ꯅꯪ ꯊꯣꯡꯕ ꯆꯥꯅꯤꯡꯉꯤꯁꯦ ꯁꯒꯣꯜ ꯍꯋꯥꯏꯗꯣ ꯃꯀꯨ ꯈꯣꯛꯇꯣꯛꯄ꯭ꯔꯣ ꯈꯣꯛꯇꯣꯛꯇꯕ꯭ꯔꯣ
ꯇꯪꯈꯥꯏ ꯇꯥꯕꯗꯣ
ꯅꯠꯇꯦ ꯑꯩꯅ ꯇꯪꯈꯥꯏꯕꯨꯗꯤ ꯑꯗꯨꯝ ꯇꯥꯔꯅꯤꯅ ꯗꯨꯀꯥꯟꯗꯩ ꯂꯩꯔꯛꯄꯗ ꯇꯪꯈꯥꯏꯗꯤ ꯑꯗꯨꯝ ꯇꯥꯖꯔ ꯂꯏꯗꯅ
ꯑꯥ
ꯑꯗꯨ ꯅꯠꯇꯕꯤꯗ ꯇꯪꯈꯥꯏ ꯇꯥꯕ ꯃꯥꯏ ꯀꯣꯕꯔꯗꯨꯣ ꯃꯨꯗ꯭ꯔꯣ
ꯕ꯭ꯂꯦꯛ ꯑꯣꯏꯕꯗꯣ
ꯕ꯭ꯂꯦꯛ ꯑꯣꯏꯗꯅ ꯑꯗꯣ ꯁꯧꯒꯠꯂꯛꯏꯁꯦ ꯃꯀꯨ ꯂꯧꯊꯣꯛꯑꯁꯨ ꯌꯥꯏ ꯂꯧꯊꯣꯛꯇ꯭ꯔꯁꯨ ꯌꯥꯏꯑꯕ ꯑ ꯑꯗꯨꯣ ꯅꯪ ꯆꯥꯅꯤꯡꯉꯤꯁꯦ ꯂꯧꯊꯣꯛꯄ꯭ꯔꯥ ꯂꯧꯊꯣꯛꯇꯕ꯭ꯔꯥꯕ
ꯃꯥ ꯁꯒꯣꯔꯥꯏ ꯃꯀꯨ ꯀꯃꯥꯏꯅ ꯇꯧꯊꯣꯛꯇꯣꯏꯕ ꯀꯨꯞꯄꯗꯣ
ꯅꯪ ꯈꯪꯕ꯭ꯔꯣ ꯑꯩꯁꯦ
ꯈꯪꯗꯤꯌꯦ ꯅꯪꯅ ꯍꯧꯖꯤꯛꯇꯪ ꯍꯥꯏꯔꯀꯥꯟꯗꯅꯤ ꯈꯪꯉꯁꯤꯦ
ꯑꯗꯨ ꯅꯪ ꯂꯧꯊꯣꯛꯄꯗꯣ ꯄꯥꯝꯃꯤꯔꯣ ꯄꯥꯝꯕꯤꯔꯣꯕ
ꯑꯩꯗꯣ ꯀꯔꯝꯕꯅ ꯍꯥꯎꯒꯦ ꯑꯩꯗꯤ ꯏꯌꯥꯏ ꯌꯥꯏ ꯑꯍ ꯑꯍꯥꯎꯕ ꯑꯃꯣ ꯆꯥꯅꯤꯡ ꯑꯍꯥꯎꯕ ꯑꯝꯗ ꯆꯥꯗꯅꯤ
ꯑꯣ ꯑꯗꯨꯗꯤ ꯑꯅꯤꯃꯛ ꯍꯥꯏꯔꯛꯑꯒꯦꯁ ꯆꯥꯛꯄꯨꯗꯤ ꯃꯥꯟꯅꯩꯗ ꯑꯩꯅ ꯍꯥꯏꯔꯛꯑꯒꯦ ꯅꯪꯅ ꯁꯒꯜ ꯍꯋꯥꯏꯗꯣ ꯃꯀꯨ ꯂꯧꯊꯣꯛꯄ ꯄꯥꯝꯃꯗꯤꯅꯦ
ꯑꯥ
ꯅꯪꯅ ꯍꯌꯦꯡ ꯊꯣꯡꯒꯦ ꯍꯥꯏꯔꯗꯤ ꯉꯁꯤ ꯑꯍꯤꯡꯁꯤꯗ ꯇꯤꯡ ꯆꯟꯗꯣꯏꯕ ꯊꯒꯜ ꯍꯋꯥꯏꯁꯦ
ꯑꯣ ꯇꯤꯉ ꯊꯔ ꯑꯗꯨꯕ
ꯇꯤꯡꯉꯒ ꯑꯍꯤꯡꯁꯦ ꯑꯃ ꯇꯤꯡꯉ ꯊꯝꯃꯝꯗꯣꯏꯕ
ꯑꯣ
ꯑꯗꯨꯒ ꯅꯣꯡꯉꯥꯜꯂꯒ ꯑꯣꯣꯞꯊꯣꯛꯑꯝꯃꯅꯤ ꯗꯗꯥ
ꯑꯥ
ꯑꯗꯨꯒ ꯄꯣꯞ ꯊꯣꯛꯄꯗꯣ ꯑꯩꯈꯣꯏꯅ ꯈꯨꯠꯅ ꯁꯨꯔ ꯁꯨꯔꯨ ꯁꯨꯔ ꯅꯩꯈꯥꯏꯕꯤꯔꯅꯤ ꯑꯗꯨꯒ ꯁꯨ ꯁ ꯂꯩꯩꯈꯥꯏ ꯑꯩꯈꯣꯏꯅ ꯀꯣꯝꯄꯥꯛꯇ ꯇꯤꯡꯉꯦ ꯈꯜꯂꯁꯦꯕ ꯀꯣꯝꯄꯥꯛꯇ ꯇꯤꯡꯉꯦꯗꯅ ꯑꯗꯨꯒ ꯃꯀꯨꯁꯦ ꯏꯁꯤꯡ ꯍꯥꯟꯅ ꯇꯤꯡꯉꯤꯕ ꯆꯥꯡꯗꯨꯗꯒꯤ ꯑꯃꯨꯛ ꯅꯣꯡꯉꯥꯜꯂꯕ ꯃꯇꯨꯡꯗ ꯈꯔ ꯍꯥꯞꯆꯜꯂꯒ ꯀꯣꯝꯄꯥꯛꯁꯤꯗ ꯁꯨꯔ ꯁꯨꯔ ꯁꯨꯔꯨ ꯁꯨꯃꯥꯏꯅ ꯈꯨꯠ ꯅꯩꯊꯣꯛꯄꯤꯗꯣꯏꯕ
ꯑꯥ
ꯑꯗꯨ ꯅꯩꯊꯣꯛꯀꯥꯟꯗ ꯃꯥꯒꯤ ꯃꯀꯨꯁꯤꯡꯗꯣ ꯊꯣꯛꯂꯛꯑꯅꯤꯕꯀꯣ
ꯎꯝ ꯃꯤꯅꯤ ꯂꯤꯂꯤꯅ ꯀꯌꯥꯝ ꯇꯛꯅꯕꯅꯦ ꯑꯗꯨꯗꯣ
ꯑꯗꯨꯗꯣ ꯍꯤꯡꯉꯤꯀꯥꯟꯗ ꯇꯪꯅꯕ ꯅꯠꯇ꯭ꯔꯣ ꯅꯠꯇꯦ ꯑꯗꯨꯃꯥꯏꯅ ꯇꯤꯡꯈ꯭ꯔ ꯃꯇꯨꯡꯗ ꯇꯛ ꯂꯤꯛꯂꯤꯅ ꯇꯛꯑꯗꯤ ꯀꯩꯅꯣ ꯇꯧꯔꯅꯤꯌꯦ
ꯅꯠꯇꯦ ꯇꯤꯡꯗ꯭ꯔꯤꯀꯥꯟꯗ ꯇꯤꯡꯗ꯭ꯔꯤꯀꯥꯟꯗ
ꯇꯤꯡꯗ꯭ꯔꯤꯀꯥꯟꯗ ꯑꯗꯨ ꯇꯛꯅꯩ ꯑꯗꯨꯗꯨꯅ ꯑꯗꯨꯅ ꯃꯑꯣꯡ ꯑꯃ ꯑꯗꯨꯗꯗꯤ ꯀꯩꯁꯨ ꯁꯦꯡꯗꯕꯅꯤꯗ ꯃꯀꯨꯗꯣ ꯈꯔ ꯈꯔ ꯀꯩꯅꯣ ꯇꯧꯔꯒ ꯁꯨꯝ ꯊꯣꯛꯂꯛꯄ ꯋꯥꯅꯦꯕ ꯃꯈꯨꯗꯣ
ꯑꯣ
ꯑꯗꯨꯒ ꯃꯀꯨ ꯂꯧꯊꯣꯛꯀꯦ ꯍꯥꯏꯔꯗꯤ ꯑꯩꯅ ꯍꯧꯖꯤꯛ ꯍꯥꯏꯔꯤꯕ ꯃꯑꯣꯡꯁꯤꯅ ꯈ꯭ꯋꯥꯏꯗꯒꯤ ꯍꯦꯟꯅ ꯐꯏ ꯁꯨꯃꯥꯏꯅ ꯏ ꯑꯍꯤꯡ ꯎꯝ ꯇꯤꯡꯉꯤꯗꯅ ꯑꯗꯨꯒ ꯍꯧꯖꯤꯛꯀꯤ ꯑꯩꯅ ꯍꯥꯏꯕ ꯏꯁꯤꯡꯗꯣ ꯍꯥꯟꯅ ꯇꯤꯡꯕ ꯆꯥꯡꯁꯩ ꯈꯔ ꯍꯩꯖꯤꯜꯂꯒ ꯁꯨꯔꯨꯞ ꯁꯨꯔꯠ ꯁꯨꯔꯨ ꯅꯩꯈꯥꯏꯕꯤꯔꯅꯤ ꯑꯗꯨꯀꯥꯟꯗ ꯃꯀꯨꯗꯨꯣ ꯄꯣꯛꯄꯣ ꯄꯣꯛꯀꯦꯔꯑꯅꯤꯕ
ꯑꯣ
ꯑꯗꯨꯒ ꯀꯦꯜꯂꯛꯄꯗꯣ ꯊꯣꯛꯈꯤꯔꯣꯏꯕ ꯀꯦꯟꯖꯔꯛꯄꯩ ꯋꯥꯅꯦ ꯃꯀꯨꯒ ꯃꯇꯣꯟꯒ ꯇꯣꯉꯥꯟ ꯇꯣꯉꯥꯟ ꯂꯩꯕ ꯌꯥꯔꯣꯏꯕꯀꯣ ꯑꯗꯨ ꯀꯃꯥꯏꯅ ꯇꯧꯅ ꯂꯧ ꯊꯣꯛꯍꯟꯈꯤꯅꯤ ꯍꯥꯏ ꯇꯥꯔꯗꯤ ꯏꯁꯤꯡꯗꯣ ꯑꯣꯚꯔ ꯑꯣꯕꯔꯐ꯭ꯂꯣ ꯇꯧꯒꯗꯕ
ꯑꯣ
ꯍꯥꯏꯗꯤ ꯏꯁꯤꯡꯗꯣ ꯍꯥꯞꯆꯔꯀꯥꯟꯗ ꯑꯣꯕꯔ ꯐ꯭ꯂꯣ ꯇꯧꯔꯀꯥꯟꯗ ꯃꯒꯤ ꯃꯀꯨ ꯑꯌꯥꯡꯕꯁꯤꯡꯗꯨꯗꯤ ꯃꯊꯛꯇ ꯇꯧꯈꯠꯂꯒ ꯂꯣꯏ ꯊꯣꯛꯈꯤꯗꯣꯏꯅꯦꯕ
ꯍꯣꯏ
ꯑꯗꯨꯒ ꯎꯝ ꯃꯇꯣꯡꯗꯨꯅ ꯀꯣꯟ ꯃꯈꯥꯗꯨꯗ ꯂꯩꯍꯧꯗꯕ ꯑꯗꯨꯒ ꯑꯗꯨꯃꯥꯏꯅ ꯂꯧꯊꯣꯛꯇꯦꯕ ꯃꯀꯨ ꯂꯧꯊꯣꯛꯄꯒꯤꯅ
ꯑ ꯑꯗꯨꯗꯤ ꯑꯦ ꯅꯪ ꯃꯇꯦꯡ ꯇꯥꯔꯗꯤ ꯀꯥꯝꯕꯗꯨꯁꯨ ꯌꯥꯝ ꯊꯝꯂꯝꯕ ꯂꯝꯗꯧ ꯃꯥꯜꯂꯦꯍꯦ
ꯑ ꯀꯥꯝꯕꯗꯁꯨ ꯌꯥꯝ ꯊꯨꯅ ꯃꯨꯜꯂꯦ ꯑꯗꯣ ꯅꯪꯅ ꯑꯗꯨꯗꯨꯅ ꯑꯩꯈꯣꯏꯅ ꯈꯤꯇꯪ ꯒꯨꯀꯔꯗꯩ ꯀꯥꯝ ꯑꯃ ꯈꯣꯠꯂꯒ ꯆꯥꯕꯩꯅꯤꯗꯅ ꯎꯁꯣꯞ ꯃꯦꯂꯥꯒꯤꯗꯗꯤ ꯀꯣꯔꯐꯨꯗ ꯑꯣꯠꯇꯣꯏꯅꯤꯗꯅ
ꯎꯝ
ꯍꯕ꯭ꯔꯣ
ꯇꯥꯏꯌꯦ ꯇꯥꯏꯌꯦ
ꯑꯩꯅ ꯍꯥꯏꯗꯤ ꯑꯩꯈꯣꯏ ꯅꯪ ꯑꯩꯈꯣꯏꯒꯤꯅꯦ ꯌꯨꯝꯗ ꯑꯗꯨꯅ ꯈꯤꯇꯪ ꯆꯥꯕꯩꯅꯦꯕ ꯅꯪꯅ ꯀꯨꯀꯔꯗ ꯀꯥꯕ ꯊꯨꯝ ꯅꯃꯅꯤ ꯍꯥꯏꯁꯦ ꯁꯣꯕꯦꯂꯥꯗꯗꯤ ꯀꯣꯔꯐꯨꯗ ꯑꯣꯠꯇꯣꯏꯅꯤꯅ ꯍꯧꯖꯤꯛꯀꯤ ꯇꯤꯡꯊꯣꯛꯄꯅꯤꯅ ꯈ꯭ꯋꯥꯏꯗꯒꯤ ꯍꯦꯟꯅ ꯊꯨꯅ ꯃꯨꯗ꯭ꯔꯤꯅꯦꯕ
ꯑꯩꯅ ꯈꯜꯂꯤꯅꯦ ꯀꯩꯅꯣ ꯁꯣꯇ ꯁꯧꯒꯨꯠꯂꯥꯏ ꯊꯣꯡꯕꯗꯣ ꯉꯧꯁꯣꯔꯣꯛ ꯉꯧꯋꯦꯅ ꯃꯣꯏ ꯃꯀꯨꯗꯣ ꯁꯞꯒꯠꯂꯛꯑꯦ ꯑꯉꯧꯕ ꯑꯣꯏꯖꯥꯠꯂꯅ ꯈꯜꯂꯤꯅꯦ ꯑꯗꯨꯒꯗꯤ ꯇꯤꯡꯉꯒ ꯂꯧꯊꯣꯛꯄꯒꯤ ꯑꯣꯏꯔꯦ ꯁꯣꯏꯗꯤ ꯉꯁꯤ ꯀꯩ ꯇꯕꯨ ꯈꯉꯅꯤ ꯃꯥ ꯀꯩꯁꯨ ꯀꯝ ꯈꯪꯗꯦꯌꯦꯁꯦꯗꯨꯒꯤ ꯑꯥ
ꯅ ꯍꯥꯏꯗꯤ ꯑꯦ ꯁꯒꯜꯂꯏꯁꯨ ꯃꯀꯨ ꯈꯣꯛꯄ ꯌꯣꯟ ꯆꯥꯅꯅꯤ ꯀꯥꯏꯅ ꯈꯟꯗ꯭ꯔꯥ ꯑꯩꯈꯣꯏꯅ ꯑꯉꯥꯡ ꯑꯣꯏꯔꯤ ꯀꯥꯟꯅꯗꯤ ꯑꯩꯒꯤꯗꯤꯅ ꯈꯜꯂꯦꯕ ꯅꯠꯇꯦ ꯈꯪꯕ꯭ꯔꯥ ꯑꯩꯅ ꯍꯥꯏꯌꯣ ꯑꯗꯨꯃꯥꯏꯅ
ꯑꯣ ꯀꯅꯥꯅ ꯈꯪꯖꯅꯤ ꯑꯗꯨꯃꯥꯏꯅ ꯇꯧꯔꯕꯝꯅꯤ ꯍꯥꯏꯗꯤ
ꯑꯗꯨꯅꯦ ꯑꯗꯨꯃꯥꯏꯅ ꯂꯧꯊꯣꯛꯑꯣ ꯅꯪꯅ ꯂꯧꯊꯣꯛꯄ ꯄꯥꯝꯕ
ꯑꯥ
ꯑꯗꯣ ꯑꯩ ꯋꯥꯈꯟꯗꯗꯤꯅꯦ ꯂꯧꯊꯣꯛꯄꯒ ꯂꯧꯊꯣꯛꯇꯕꯒꯁꯦ ꯂꯧꯊꯣꯛꯄꯅ ꯍꯦꯟꯅ ꯍꯥꯎꯕ ꯃꯥꯜꯂꯦ ꯂꯧꯊꯣꯛ ꯑꯗꯨꯗꯤ ꯃꯥꯒꯤ ꯃꯀꯨꯗꯣ ꯌꯥꯎꯗ꯭ꯔꯣꯏ ꯌꯨꯕꯣꯏ ꯈꯣꯠꯄꯣꯏ ꯌꯨ ꯍꯥꯏꯗꯤ ꯆꯥꯎꯗꯁꯨꯠ ꯄꯣꯠ ꯍꯥꯏꯗꯤ ꯃꯟ ꯃꯣꯣꯟ ꯂꯥꯎꯗꯕꯗꯣ
ꯑꯥ
ꯀꯃꯥꯏꯅ ꯇꯧꯗ꯭ꯔꯣ ꯅꯪꯗꯤ ꯀꯔꯝꯕꯅ ꯄꯥꯝꯒꯦ
ꯑꯩꯗꯤ ꯃꯀꯨ ꯍꯥꯞꯄꯒ ꯃꯨꯔꯒ ꯊꯣꯡꯕꯗꯣ
ꯑꯣ
ꯑꯗꯨꯅꯦ ꯑꯗꯨꯅꯦꯅ ꯍꯥꯎꯕ ꯃꯥꯜꯂꯦ
ꯈꯪꯗꯦ ꯑꯩꯗꯤ ꯑꯗꯨꯃꯥꯏꯅ ꯑꯩꯗꯤ ꯀꯣ ꯂꯧꯊꯄꯗꯣ
ꯈꯪꯗꯦꯀꯣ ꯎꯁꯣꯞꯇꯗꯤ ꯎꯁꯣꯞꯇꯗꯤ ꯆꯨꯝꯗ꯭ꯔꯤꯡ ꯊꯣꯡꯕꯅꯦ ꯑꯩꯈꯣꯏ ꯌꯨꯝꯗ ꯊꯣꯡꯕꯗꯤ ꯑꯩꯈꯣꯏꯗꯤ ꯊꯨꯝꯌꯥꯛ ꯄꯤꯒꯒ ꯊꯥꯛꯑ ꯊꯣꯡꯕꯅꯦ ꯑꯗꯨꯅ ꯃꯍꯥꯎꯕꯨꯗꯤ ꯈꯦꯠꯅꯩꯗ
ꯑꯗꯣ ꯁꯨꯃꯥꯏꯅ ꯑꯗꯨꯃꯥꯏꯅ ꯂꯧꯊꯣꯛꯇꯣꯏꯕ ꯃꯀꯨ ꯂꯧꯊꯣꯛꯀꯦ ꯍꯥꯏꯔꯒꯅ
ꯎꯝ
ꯑꯗꯨꯒ ꯑꯩꯈꯣꯏꯒꯤ ꯀꯩꯅꯣ ꯇꯧꯔꯅꯤꯗꯅ ꯀꯩꯅꯣꯗꯣ ꯀꯔꯤ ꯀꯔꯤ ꯃꯀꯨꯗꯣ ꯑꯗꯨꯃꯥꯏ ꯂꯧꯊꯣꯛꯑꯒ ꯎꯠꯇꯤ ꯇꯧꯗꯣꯏꯕ ꯃꯥꯁꯦ ꯁꯒꯣꯜ ꯍꯋꯥꯏ ꯎꯠꯇꯤ ꯍꯥꯏꯕꯗꯣ
ꯑꯣ
ꯄꯟꯖꯦ ꯑꯩꯈꯣꯏ ꯃꯥ ꯁꯒꯣꯜꯋꯥꯏꯒꯤꯁꯨ ꯅꯥꯟ ꯅꯥꯥꯟ ꯂꯥꯎꯕꯅꯦ ꯂꯥꯎꯗ꯭ꯔꯣ
ꯂꯥꯎꯋꯦ ꯄꯥꯟꯁꯨ ꯂꯥꯎꯋꯦ ꯑꯅꯤꯃꯛ ꯂꯥꯎꯋꯦ
ꯑꯅꯤꯃꯛ ꯂꯥꯎꯕꯅꯦꯕ ꯑꯗꯨꯅ ꯄꯥꯟꯗꯣ ꯈꯔ ꯑꯗꯨꯝ ꯅꯪꯅ ꯍꯥꯞꯅꯤꯡꯉꯤꯕ ꯆꯥꯡ ꯃꯅꯥꯎ ꯇꯔꯥꯃꯨꯛꯂ ꯀꯨꯟꯃꯨꯛꯂꯗꯨ ꯐꯖꯅ ꯈꯦꯠꯇꯣꯛꯄꯤꯔꯣ
ꯎꯝ ꯑꯩꯅꯥ ꯆꯥꯅꯤꯡꯉꯦꯖꯦ ꯃꯇꯨꯝ ꯃꯇꯨꯝ ꯗꯨꯅꯤ
ꯊꯥꯎ ꯁꯣꯛ ꯍꯥꯏꯗꯤ ꯑꯍꯥꯟꯕꯗ ꯊꯥꯎꯗꯣ ꯁꯣꯛ ꯇꯧꯔꯣ
ꯇꯤꯜꯍꯧ ꯀꯩꯀꯥ ꯊꯥꯗꯔꯒ
ꯎꯝ
ꯑꯗꯨꯒ ꯁꯒꯣꯜ ꯍꯋꯥꯏꯗꯣ ꯍꯥꯞꯆꯜꯂꯣ ꯑꯗꯨꯒ ꯑꯣꯠꯂꯅꯤ ꯑꯗꯨꯒ ꯑꯣꯠꯂꯒ ꯃꯥꯗꯣ ꯎꯝ
ꯑꯗꯨꯝ ꯈꯔ ꯇꯣꯏꯅ ꯑꯣꯠꯇꯗꯤ ꯌꯥꯔꯣꯏꯅꯦ ꯎꯇꯤꯅꯤꯅ ꯒꯣꯔꯣ ꯒꯣꯔꯣ ꯒꯣꯔꯣ ꯒꯣꯔꯣꯅ
ꯑꯗꯒꯤ ꯄꯥꯟꯁꯨ ꯍꯥꯞꯆꯜꯂꯅꯤ ꯍꯣꯏ ꯁꯣꯗꯥꯕꯩꯒꯥꯞꯁꯨ ꯍꯥꯞꯆꯜꯂꯅꯤ ꯑꯗꯨꯒ ꯒ꯭ꯔꯣ ꯒ꯭ꯔꯣ ꯑꯣꯠꯇꯣꯏꯅꯦ ꯃꯣꯏꯗꯤ ꯍꯥꯏꯗꯤ ꯃꯥꯏꯅ ꯒ꯭ꯔꯣ ꯒ꯭ꯔꯣ ꯒ꯭ꯔꯣ ꯑꯣꯠꯂꯀꯥꯟꯗ ꯃꯥꯒꯤ ꯅꯪ ꯅꯪ ꯂꯥꯎꯕ ꯃꯅꯥꯡꯗꯣ ꯊꯣꯛꯂꯛꯑꯀꯥꯟꯗꯅꯦꯕ ꯎꯇꯤ ꯃꯥꯜꯂꯛꯇꯣꯏꯁꯦ ꯅꯪ ꯅꯪ ꯂꯥꯎꯔꯛꯄ ꯃꯥꯟꯗꯣꯏꯁꯦ
ꯍꯣꯏ
ꯑꯣꯠꯄꯗꯣ ꯋꯥꯠꯂꯗꯤ ꯎꯇꯤ ꯃꯥꯟꯗꯕꯅꯦꯕ ꯆꯔꯥ ꯆꯔꯥ ꯂꯥꯎꯕꯅꯦꯕ
ꯍꯣꯏ ꯄꯥꯟꯁꯤꯁꯨ ꯃꯈꯟ ꯌꯥꯝ ꯂꯩꯌꯦꯕꯀꯣ ꯄꯥꯟꯁꯦ ꯑꯃ ꯆꯤꯡꯒꯤ ꯆꯤꯡꯗꯒꯤ ꯄꯣꯔꯛꯄ ꯄꯥꯟ ꯃꯇꯨꯝ ꯃꯇꯨꯝ ꯑꯆꯧꯕꯗꯣ ꯈꯪꯕ꯭ꯔꯥ
ꯑ
ꯑꯗꯨꯗꯨꯅ ꯍꯦꯟꯅ ꯍꯥꯎꯕ꯭ꯔꯥ ꯅꯠꯇ꯭ꯔꯒ ꯍꯥꯎꯕ ꯖꯥꯠꯂ ꯑꯩ ꯋꯥꯈꯟꯗ ꯑꯗꯨꯃꯥꯏꯅ ꯊꯣꯡꯕꯗꯨ ꯗꯨꯅ ꯍꯦꯟꯅ ꯍꯥꯎ ꯃꯥꯜꯂꯦꯀꯣ
ꯀꯩꯅꯣ ꯇꯧꯕꯅꯦ ꯑ ꯁꯒꯣꯜ ꯍꯋ꯭ꯥꯏ ꯎꯇꯤꯒꯤ ꯄꯥꯟꯁꯦ ꯑꯩꯈꯣꯏꯒꯤ ꯑꯩꯈꯣꯏꯒꯤ ꯂꯣꯀꯦꯜꯒꯤ ꯀꯔꯤꯕ ꯃꯨꯈꯤ ꯃꯨꯈꯤ ꯄꯥꯟ ꯍꯥꯏꯕꯗꯣ ꯃꯨꯈꯤ ꯄꯥꯟꯗꯨꯅ ꯄꯥꯟ ꯃꯅꯥꯎ ꯃꯅꯥꯎꯒ ꯇꯥ ꯃꯇꯨꯝ ꯃꯇꯨꯝꯒ ꯇꯧꯔꯒ ꯁꯥꯡꯇꯛ ꯁꯥꯡꯇꯛꯀ ꯇꯧꯕ ꯃꯃꯩꯒꯤ ꯇꯥꯏꯞꯇ ꯁꯥꯡꯇꯛ ꯁꯥꯡꯇꯛꯀ ꯇꯧꯕ ꯌꯥꯎꯕꯗꯣ ꯑꯗꯨꯅ ꯌꯥꯝ ꯍꯦꯜꯂꯦ ꯍꯥꯎꯕ ꯍꯥꯏꯗꯤ ꯑꯗꯨꯗꯨꯅ ꯈꯔ ꯃꯅꯥꯥꯡ ꯅꯥꯡ ꯅꯥꯡ ꯂꯥꯎꯕꯗꯨ ꯐꯩꯌꯦꯕ ꯑꯃ ꯅꯪꯅ ꯍꯧꯖꯤꯛ ꯍꯥꯏꯔꯤꯕ ꯄꯟ ꯃꯇꯨꯝ ꯃꯇꯨꯝ ꯌꯦꯡꯕꯗꯒꯗꯤ ꯄꯤꯡꯒ ꯆꯪꯉꯒ ꯌꯥꯝ ꯐꯖꯕꯗꯣ ꯀꯣꯕꯔꯗ
ꯎꯝ
ꯄꯤꯡ ꯆꯪꯗꯕꯁꯨ ꯂꯩ ꯑꯗꯣ ꯑꯗꯨꯗꯨꯗꯤꯅꯦ ꯃꯥꯒꯤ ꯃꯅꯡ ꯅꯡ ꯅꯡ ꯂꯥꯎꯕꯩ ꯆꯥꯡꯁꯦ ꯌꯥꯝ ꯊꯤꯅ ꯍꯦꯟꯕꯅꯦꯕ ꯑꯗꯨꯗꯤ
ꯑꯣ
ꯑꯗꯨꯅ ꯑꯗꯨꯗꯤ ꯍꯥꯄꯨꯅꯨꯉꯣ ꯍꯧꯖꯤꯛꯀꯤ ꯃꯨꯀꯤ ꯃꯨꯈꯤ ꯄꯥꯟꯗꯣ ꯑꯣꯏꯅ ꯍꯥꯞꯄꯣ
ꯑꯥ
ꯑꯁ ꯑꯗꯨꯃꯥꯏꯅ ꯑꯣꯠꯂꯤꯉꯩꯒꯤ ꯑꯗꯨꯃꯥꯏꯅ ꯑꯣꯠꯂ ꯑꯣꯠꯂꯀꯥꯟꯗ ꯃꯆꯨꯁꯦ ꯀꯩꯅꯣ ꯀꯣꯏ ꯑꯣꯏꯁꯜꯂꯛꯇꯣꯏꯅꯦ ꯑꯩꯈꯣꯏ ꯎꯝ ꯀꯩꯌꯥꯏ ꯇꯥꯔꯦ ꯀꯩꯌꯥꯏꯇꯔꯦ ꯕ꯭ꯔꯥꯎꯟ ꯀꯂꯔ ꯍꯥꯏꯒꯗ꯭ꯔꯥ ꯉꯥꯡꯁꯤꯟ ꯃꯆꯨꯗꯤ ꯊꯥꯛꯑꯔꯣꯏꯌꯦ ꯀꯩꯅꯣꯗ ꯁꯒꯣꯜ ꯎꯇꯤꯗꯗꯤ ꯁꯧꯒꯜ ꯍꯋꯥꯏꯗꯨꯒ ꯄꯥꯟꯗꯨꯒ ꯁꯣꯗꯥ ꯕꯤꯒꯞꯀ ꯃꯣꯏꯗꯣ ꯑꯍꯨꯝꯗꯣ ꯃꯤꯛꯁ ꯇꯧꯕꯗ ꯃꯆꯨ ꯑꯩꯅ ꯍꯥꯏꯁꯦ ꯕ꯭ꯔꯥꯎꯟ ꯀꯂꯔ ꯍꯥꯏꯕ꯭ꯔꯥ ꯕ꯭ꯔꯥꯎꯟ ꯀꯂꯔ ꯑꯣꯏꯁꯜꯂꯛꯇꯣꯏꯅꯦ ꯏꯟꯖꯥꯡ ꯃꯆꯨꯗꯣ
ꯑꯩ ꯃꯤꯠꯇ ꯎꯔꯛꯑꯦ ꯅꯪꯅ ꯍꯥꯏ ꯃꯆꯨꯗ ꯃꯤꯠꯇ ꯎꯔꯛꯑꯦ
ꯎꯝ ꯑꯗꯨ ꯃꯆꯨꯗꯣ ꯑꯣꯏꯗꯨꯕ
ꯎꯝ
ꯑꯗꯨꯃꯥꯏꯅ ꯑꯣꯏꯔꯛꯇꯣꯏꯅꯤ ꯑꯗꯨꯅ ꯑꯗꯨꯃꯥꯏꯅ ꯑꯣꯏꯔꯛꯑꯅꯤ ꯑꯗꯒꯤꯗꯤ ꯑꯣꯠꯄꯤꯗ꯭ꯔꯕ ꯆꯥꯔꯛꯇ꯭ꯔꯤꯗ
ꯁꯨꯃꯥꯏꯅ ꯑꯣꯜꯂꯀꯥꯟꯗꯅꯦ ꯅꯪꯁꯤꯜꯂꯛꯑꯦ ꯍꯥꯏ ꯀꯥꯟꯗ ꯑꯗꯒꯤꯗꯤ ꯄꯥꯟꯒꯁꯦ ꯑꯩꯈꯣꯏꯅ ꯃꯦꯠꯂꯒ ꯌꯦꯡꯒ ꯃꯨꯜꯂꯛꯑꯦ ꯍꯥꯏꯔ ꯀꯥꯟꯗ ꯂꯣꯏꯔꯦ ꯑꯗꯨꯝ ꯑꯗꯨꯗ ꯀꯩꯁꯨꯝ
ꯃꯍꯥꯎꯁꯨ ꯇꯣꯡꯉꯥꯜꯂꯤ ꯎꯇꯤꯁꯦꯀꯣ ꯃꯥꯏ ꯃꯥꯥꯏꯒꯤ ꯃꯄꯣꯠꯇꯨꯒꯤ ꯃꯇꯨꯡ ꯏꯟꯅ ꯃꯇꯨꯡ ꯏꯟꯅ ꯏꯟꯅ ꯑꯣꯏꯕ ꯇꯥꯏꯀꯣ ꯃꯍꯥꯎꯁꯦ ꯃꯍꯥꯎ ꯇꯣꯡꯉꯥꯜꯂꯤꯁꯦ ꯎꯇꯤꯁꯦ ꯎꯇꯤꯁꯦ ꯃꯈꯟ ꯃꯈꯟꯅꯅꯦꯕ ꯂꯩꯔꯤꯁꯦ ꯅꯠꯇ꯭ꯔꯥ ꯁꯒꯣꯜꯍꯋꯥꯏꯒ ꯄꯥꯟꯕ ꯎꯇꯤ ꯁꯤ ꯂꯩꯔꯦꯕ ꯑꯗꯒꯤ ꯎꯇꯤ ꯑꯁꯪꯕꯅ ꯑꯩꯈꯣꯏꯒꯤ ꯄꯥꯡꯈꯣꯛꯂꯥ ꯃꯅꯥꯗꯨꯅꯦ ꯁꯦꯕꯣꯠ ꯃꯅꯥꯍꯣ ꯈꯥꯃꯦꯟ ꯑꯁꯤꯟꯕ ꯃꯅꯥꯍꯣ ꯇꯧꯔꯒ ꯆꯦꯡꯒ ꯇꯧꯔꯒ ꯒ꯭ꯔꯣꯛ ꯒ꯭ꯔꯣ ꯑꯈꯥꯏꯕꯤ ꯑꯃ ꯂꯩꯗꯥꯏꯅꯦ ꯁꯪꯇꯔꯛ ꯁꯪꯕꯗꯣ
ꯎꯝ
ꯑꯗꯨꯝꯃ ꯂꯩꯔꯦ ꯑꯗꯒꯤ ꯑꯩꯈꯣꯏ ꯆꯨꯝꯅꯒꯤ ꯍꯋꯥꯏ ꯃꯪꯒꯟꯒ ꯅꯥꯀꯨꯞꯄꯤꯒꯤ ꯇꯧꯔꯒ ꯊꯨꯝꯕ ꯎꯇꯤ ꯑꯃ ꯂꯩꯔꯦꯕꯀꯣ ꯅꯠꯇ꯭ꯔꯥ ꯑꯗꯣ ꯑꯩꯩꯅ ꯁꯤ ꯃꯌꯥꯝꯁꯤꯗꯒꯤꯅꯦ ꯑꯩꯅ ꯑꯩꯅ ꯈ꯭ꯋꯥꯏ ꯄꯥꯝꯖꯕ ꯎꯇꯤꯗꯤꯅꯦ ꯑꯩ ꯑꯩꯅ ꯄꯥꯝꯖꯕ ꯍꯥꯏꯔꯒꯗꯤ ꯑꯩꯗꯤ ꯑ ꯎꯇꯤ ꯉꯥꯛꯇꯛ ꯆꯤꯠꯄꯗꯣ ꯎꯁꯣꯏ ꯎꯇꯤꯗꯒ ꯈꯤꯇꯪ ꯉꯥꯛ ꯆꯠꯄꯗꯣ ꯑꯗꯨꯅ ꯍꯦꯟꯅ ꯄꯥꯝꯖꯩꯉꯣꯏ ꯑꯩ ꯎꯇꯤ ꯑꯁꯪꯕ ꯀꯥꯗꯣ ꯑꯩ ꯁꯨꯡ ꯆꯥ ꯆꯥꯅꯤꯡꯗꯦꯕꯣ ꯀꯩꯅꯣ ꯈꯪꯗꯦ ꯑꯩ ꯌꯥꯝ ꯄꯥꯝꯖꯩꯗꯣ
ꯑꯩꯁꯨ ꯄꯥꯝꯗꯦꯉꯣ ꯃꯣꯏꯃꯤꯗꯤ ꯈꯪꯗꯦ ꯎꯇꯤ ꯑꯁꯪꯕꯅ ꯍꯦꯟꯅ ꯑꯣꯏꯅꯝꯃꯦꯌꯦ ꯑꯩꯗꯤꯅꯦ ꯃꯪꯒꯟꯅ ꯍꯦꯟꯅ ꯑꯣꯏꯅꯝ ꯃꯤꯉꯣ
ꯍꯣꯏ ꯑꯗꯨ ꯑꯩꯅꯦ ꯑꯩ ꯁꯨꯡꯆꯥ ꯆꯥꯅꯤꯡꯗꯦꯕꯣ ꯑꯁꯪꯕꯁꯦ ꯑꯩ ꯍꯧꯖꯤꯛ ꯀꯦꯒꯤ ꯃꯪꯒꯟꯒ ꯇꯧꯔꯒ ꯁꯦꯝꯕꯗꯣ ꯀꯪꯇꯛꯀ ꯃꯔꯨ ꯑꯅꯤꯒ ꯊꯥꯗꯔꯒ ꯌꯥꯝ ꯀꯩ ꯍꯥꯏꯅꯤ ꯑꯃ ꯆꯥꯕꯗ ꯌꯥꯝ ꯍꯥꯎꯕꯗꯣ ꯑꯣꯏꯌꯦꯕ ꯁꯨꯝ ꯏꯁꯥꯅ ꯄꯥꯝꯖꯗꯕꯩꯔ ꯈꯪꯗꯦ ꯑꯁꯪꯕꯗꯨꯗꯤ ꯑꯗꯨꯃꯥꯏꯅ ꯑꯝꯇ ꯐꯥꯎꯗꯦꯕ ꯊꯣꯡꯉꯀꯥꯟꯗ
ꯑꯦ ꯑꯁꯦꯡꯕ ꯑꯁꯦꯡꯕ ꯑꯁꯪꯕꯗꯨꯁꯨꯅꯦ ꯑꯩꯈꯣꯏ ꯕꯤꯛ ꯈꯣꯏꯗꯤꯅꯦ ꯑꯁꯪꯕꯁꯤꯅꯦ ꯍꯟꯅ ꯍꯥꯎꯋꯤ ꯀꯥꯏꯅ ꯍꯦꯟꯅ ꯑꯣꯏꯅꯝꯃꯤꯒ ꯍꯥꯏꯌꯦꯕꯀꯣ
ꯑꯥ
ꯑꯩꯈꯣꯏꯅ ꯑꯁꯪꯕ ꯊꯣꯡꯕꯗꯣ ꯑꯩꯗꯤꯅꯦ ꯆꯥ ꯆꯥꯛ ꯐꯥꯎꯌꯦ ꯏꯁꯥꯗ
ꯃꯣꯏꯗꯤ ꯑꯁ ꯃꯤꯗꯤ ꯃꯤ ꯈꯔ ꯑꯃꯗꯤ ꯂꯩꯌꯦ ꯎꯇꯤ ꯊꯣꯡꯕꯗ ꯎꯇꯤꯗ ꯁꯪꯒꯣꯝ ꯍꯥꯞꯄ ꯀꯥꯏꯅ
ꯑꯣ
ꯑꯗꯨꯕꯨ ꯀꯌꯥꯝ ꯍꯥꯎꯖꯥꯅꯤꯕ ꯑꯩ ꯁꯨꯡꯍꯩ ꯍꯩꯅꯔꯣꯏꯍꯦ ꯑꯗꯣ ꯑꯩ ꯃꯗꯨꯃ
ꯑꯦ ꯀꯩꯅꯣ ꯇꯧꯕꯅꯤꯍꯦ ꯅꯪꯁꯨ ꯑ ꯎꯇꯤꯗ ꯁꯪꯒꯣꯝ ꯍꯥꯞꯄꯗꯨꯗꯤ ꯑꯩꯈꯣꯏ ꯋꯥꯈꯜꯗ ꯊꯨꯝꯗꯧꯕ ꯃꯥꯟꯗ꯭ꯔꯣ
ꯎꯝ
ꯊꯨꯝꯗꯕꯅꯦ ꯑꯣꯏꯅꯝꯕꯕꯨꯗꯤ ꯑꯣꯏꯅꯝꯕꯅꯦꯕꯀꯣ ꯍꯥꯏꯗꯤ ꯑ ꯀꯩꯅꯣꯒꯤ ꯃꯍꯨꯠꯇ ꯑꯩꯈꯣꯏꯒꯤ ꯁꯪꯒꯣꯝ ꯁꯟꯒꯤ ꯁꯪꯒꯣꯝꯗꯣ ꯑꯩꯈꯣꯏꯅ ꯁꯨꯝ ꯂꯩꯔꯒ ꯊꯛꯄꯗꯣ ꯏꯆꯝ ꯆꯝꯃꯝꯅꯤꯗ
ꯑꯥ
ꯂꯣꯟꯕ ꯀꯥꯟꯗ ꯑꯗꯨꯃꯥꯏꯅ ꯑꯗꯨꯒ ꯃꯥꯒꯤ ꯁꯪꯒꯣꯝꯒꯤ ꯑꯣꯏꯅꯝꯕ ꯑꯃꯗꯤ ꯑꯗꯨꯝ ꯊꯣꯛꯆꯩꯗꯅ
ꯑꯗꯨꯗꯨꯒꯤ ꯋꯥ ꯈꯛꯇꯅꯤꯗ ꯊꯨꯝꯗꯤ ꯊꯨꯝꯗꯕꯅꯤꯗ ꯏꯟꯖꯥꯡꯗ ꯁꯪꯒꯣꯝ ꯎꯝ ꯍꯥꯞꯄꯗꯣ ꯀꯩꯅꯣꯗ ꯎꯝ ꯎꯠꯇꯤ ꯊꯣꯡꯕꯗ ꯑꯌꯥꯝꯕꯗ ꯑꯩꯅ ꯈꯟꯕꯗ ꯑ ꯎꯇꯤ ꯑꯁꯪꯕꯗꯒꯨꯝꯕ ꯍꯥꯞꯅꯕ ꯃꯥꯜꯂꯦ ꯃꯍꯤꯒꯤ ꯃꯍꯨꯠꯇ
ꯑꯁ ꯈꯪꯗꯗꯤ ꯑꯩ ꯁꯨꯝ ꯄꯥꯝ ꯍꯦꯛ ꯄꯥꯝꯖꯗꯦꯗ ꯃꯗꯣ ꯑꯩ ꯌꯥꯝ ꯍꯩꯅꯗꯦ ꯆꯥꯕ ꯀꯥꯟꯗꯅꯦ ꯏꯍꯩ ꯍꯩꯅꯗꯦꯕ ꯏꯁꯥꯗ ꯄꯥꯝꯖꯗꯕꯒꯤꯔꯥ ꯈꯪꯗꯦ ꯃꯤꯗꯤ ꯌꯥꯝ ꯄꯥꯝꯅ ꯌꯥꯝ ꯍꯥꯎꯅ ꯆꯥꯅꯕꯅꯦꯗꯤ ꯑꯁꯪꯕꯒ ꯍꯥꯏꯔꯒ꯭ꯔꯗꯤ ꯂꯣꯏꯔꯦ
ꯑꯩ ꯑꯩꯒꯤꯕꯨꯣ ꯍꯧꯖꯤꯛꯀꯤ ꯎꯁꯣꯏ ꯎꯇꯤ ꯃꯪꯒꯟꯒ ꯇꯧꯕꯗꯣ ꯑꯗꯨꯗꯣ ꯃꯉꯥꯏꯔꯦ ꯑꯗꯨ ꯃꯉꯥꯏꯔꯦ ꯑꯩ ꯑꯩꯅ ꯍꯥꯎꯅ ꯄꯥꯝꯅ ꯆꯥꯖꯔꯤꯁꯦ
ꯎꯝ ꯑꯗꯣ ꯅꯪꯗꯤ ꯁꯒꯨꯂꯥꯢ ꯎꯇꯤ